ꯇꯥ
ꯇꯥꯔꯦ ꯇꯥꯔꯦ
ꯎꯝ ꯍꯝ ꯍꯧꯒꯠꯂꯕꯣ
ꯑꯁ ꯒꯣꯠꯇ꯭ꯔꯤꯗ ꯍꯧꯒꯠꯀꯦ ꯇꯧꯔꯝꯃꯤꯅꯤ ꯅꯪ ꯁꯤ ꯂꯣꯏꯔ ꯍꯧꯔꯛꯑꯗꯕꯅꯤ ꯉꯔꯥꯡ ꯕꯣꯜ ꯌꯦꯡꯕꯒꯤ
ꯎꯝ ꯑꯣꯗꯨ ꯕꯣꯜꯗꯣ ꯊꯦꯡꯉꯦꯅꯦ ꯉꯔꯥꯡꯗꯤ ꯍꯧꯒ ꯐꯖꯕ꯭ꯔꯣ ꯒꯦꯝꯗꯣ
ꯇꯤꯝ ꯉꯔꯥꯡ ꯐꯖꯩꯁꯤ ꯌꯦꯡ ꯅꯨꯡꯉꯥꯏ ꯃꯣꯔꯣꯛꯀꯣꯒꯗꯣ
ꯎꯝ
ꯅꯨꯡꯉꯥꯏ ꯐ꯭ꯔꯥꯟꯁꯇ ꯉꯔꯥꯡ ꯒꯣꯜ ꯑꯃꯗ ꯍꯦꯟ ꯆꯟ ꯉꯝꯗꯦ
ꯎꯝ ꯐ꯭ꯔꯥꯟꯁꯀ ꯀꯅꯥꯅꯣ ꯁꯥꯟꯅꯔꯤꯗꯣ
ꯐ꯭ꯔꯥꯟꯁꯀ ꯄꯦꯔꯣꯒꯦꯒꯣ
ꯎꯝ ꯄꯥꯔꯥꯒꯌꯦꯒ
ꯑꯣ
ꯁꯨ ꯄꯔꯒꯦꯁꯨ ꯀꯜꯂꯦꯍꯦ ꯃꯋꯣꯡ ꯃꯥꯟꯗꯅ
ꯐꯖꯕ ꯃꯥꯜꯂꯤꯅꯦ ꯑꯗꯨ
ꯐꯖꯩ ꯐꯖꯩ ꯀꯜꯂꯤ ꯃꯑꯣꯡ ꯃꯥꯟꯗꯅ ꯃꯣꯏꯁꯨ ꯐꯖꯅ
ꯎꯝ ꯀꯥꯟꯅꯗꯤ
ꯃꯥꯅꯦ ꯃꯥꯅꯦ
ꯑꯩꯗꯤ ꯌꯦꯡꯗ꯭ꯔꯦ ꯉꯔꯥꯡ
ꯀꯩꯒꯤꯅꯣ ꯍꯥꯏꯁꯦ
ꯎꯝ ꯊꯦꯡꯃꯟꯈ꯭ꯔꯦꯕ ꯑꯩ ꯑꯩꯗꯤ ꯑ ꯄꯨꯡ ꯕꯥꯔꯣ ꯑꯗꯨꯗꯥꯋꯥꯏꯗ ꯊꯨꯝꯈ꯭ꯔꯦꯕ ꯑꯗꯨ
ꯍꯣꯔꯦꯟꯗꯤ ꯕ꯭ꯔꯥꯖꯤꯜꯒ ꯅꯣꯔꯋꯦꯒ ꯅꯨꯡꯉꯥꯏꯅꯤ ꯕ꯭ꯔꯥꯖꯤꯜꯒ ꯅꯣꯔꯋꯦꯒ ꯂꯩꯗꯥꯏꯅꯦ ꯍꯣꯔꯦꯟ
ꯑꯣ
ꯕ꯭ꯔꯥꯖꯤꯜꯒ ꯅꯣꯔꯋꯦꯒ ꯂꯩꯗꯥꯏꯅ ꯍꯣꯔꯦꯟ
ꯍꯣꯏ ꯂꯩ ꯍꯥꯏ
ꯃꯦꯁ ꯅꯨꯡꯉꯥꯏꯅꯤ ꯑꯗꯨꯝ ꯎꯝ ꯌꯦꯡꯅꯤ ꯌꯦꯡꯅꯤ
ꯎꯝ ꯄꯨꯡ ꯑꯃ ꯃꯈꯥꯏꯔꯣ ꯑꯗꯨꯅ
ꯍꯣꯏ ꯍꯣꯏ ꯄꯨꯡ ꯑꯃ ꯃꯈꯥꯏꯅꯤ
ꯎꯝ ꯉꯔꯥꯡꯒꯤ ꯉꯁꯥꯢ ꯑꯩꯗꯨꯅ ꯑꯅꯤ ꯃꯈꯥꯏ
ꯍꯣꯏ ꯍꯣꯏ ꯑꯅꯤ ꯃꯈꯥꯢ ꯉꯁꯥꯏꯒꯤꯗꯨꯅ
ꯎꯝ ꯑꯩꯗꯤ
ꯃꯤꯡ ꯆꯥꯟ ꯅꯗ꯭ꯔꯥꯗꯤ ꯎꯝ ꯇꯦꯟ ꯊꯥꯔꯇꯤꯒꯨꯝꯕꯗꯤ ꯌꯥꯏꯌꯦꯕꯀꯣ ꯑꯇꯩ ꯑꯧ ꯑꯗꯨꯁꯨ ꯌꯥꯗꯤ ꯌꯥꯕ ꯖꯥꯅꯤ
ꯑꯥ ꯆꯔꯥꯁꯀ ꯆꯠꯇꯔꯥ ꯕ꯭ꯔꯣꯗꯤ
ꯉꯁꯤꯗꯤ ꯆꯠꯇ꯭ꯔꯦ
ꯎꯝ
ꯅꯦꯛꯁ ꯁꯟꯗꯦ ꯒꯨꯝꯕꯅ ꯆꯠꯂꯒꯦ
ꯎꯝ ꯀꯩꯝ ꯀꯩꯝ ꯆꯠꯊꯣꯛꯑꯣꯏꯗ꯭ꯔꯣ ꯉꯁꯤꯗꯤ ꯑꯗꯨꯗꯤ
ꯀꯩꯑꯥꯕ
ꯉꯁꯤꯗꯤ ꯀꯩꯝꯇ ꯆꯠꯊꯣꯛꯑꯣꯏꯗ꯭ꯔꯕ
ꯑꯥ ꯑꯥ ꯉꯁꯤ ꯆꯠꯇꯧ ꯇꯧ ꯃꯥꯟꯗ꯭ꯔꯦ ꯍꯥꯏꯗꯤ ꯑꯥ ꯄ꯭ꯂꯥꯟ ꯑꯝꯇ ꯂꯩꯇꯦꯕ ꯍꯧꯖꯤꯛ ꯍꯧꯖꯤꯛꯇꯤ ꯑꯗꯨꯒꯤ ꯅꯪꯗꯤ ꯑꯥ ꯆꯠꯇꯣꯏꯔꯣ
ꯑꯩ ꯍꯥ ꯍꯣꯔꯦꯟ ꯑꯥ ꯕꯣꯜ ꯁꯥꯟꯅꯕ ꯆꯠꯀꯅꯤ ꯍꯣꯔꯦꯟ ꯄꯨꯡ ꯃꯉꯥ ꯑꯗꯨꯋꯥꯢ ꯕꯣꯜ ꯁꯥꯟꯅꯕ ꯆꯠꯀꯅꯤ
ꯎꯝ
ꯇꯔꯥꯞꯇ
ꯇꯔꯥꯞꯇ ꯁꯥꯟꯅꯗꯣꯏꯔꯣ
ꯍꯣꯏ ꯍꯣꯏ ꯍꯣꯏ ꯍꯣꯏ ꯇꯔꯥꯞꯇ ꯆꯠꯀꯅꯤ ꯉꯁꯤꯗꯤ
ꯎꯝ ꯑꯥ ꯑꯣ ꯄꯨꯡ ꯀꯌꯥꯗ ꯁꯥꯟꯅꯒꯗꯕ
ꯄꯨꯡ ꯇꯔꯨꯛꯇ ꯁꯥꯟꯅꯒꯗꯕꯅꯤ
ꯑꯗꯨꯗꯤ
ꯁꯤꯛꯁ ꯁꯤꯛꯁ ꯇꯨ ꯁꯚꯦꯟ ꯎꯝ ꯊꯦꯡꯉꯦ ꯑꯁꯤ ꯌꯥꯝ ꯊꯦꯡꯄꯥꯎ ꯁꯥꯟꯅꯕꯒ ꯌꯥꯎꯢꯗ ꯄꯨꯡ ꯑꯩꯠ ꯅꯥꯏꯟ ꯅꯥꯏꯟ ꯇꯦꯟꯒ ꯁꯥꯟꯅꯕꯒ ꯌꯥꯎꯋꯤꯗ
ꯑꯁ ꯑꯗꯨꯗꯤ ꯑꯩꯈꯣꯏꯗꯤ ꯉꯝꯗꯦꯅꯦ
ꯑꯁ ꯅꯍꯥꯟꯋꯥꯏ ꯅꯣꯡꯃ ꯏꯂꯚꯦꯟ ꯇꯨꯌꯦꯜꯞꯀ ꯁꯥꯟꯅꯩ ꯍꯥꯢꯕ ꯑꯥ ꯀꯩꯅꯣꯗ ꯀꯥꯒꯣꯗ ꯕꯣꯜ ꯁꯥꯟꯅꯅꯤꯡꯃꯟꯗꯅ
ꯑꯩꯈꯣꯏ ꯃꯌꯥꯝꯗꯨꯁꯨ ꯑꯁ ꯕꯣꯜꯗꯣ ꯍꯥꯏꯗꯤ ꯁ꯭ꯂꯣꯠꯇꯣ ꯐꯪꯗ꯭ꯔꯕ ꯑꯗꯨꯗ ꯑꯩꯈꯣꯏꯅ ꯍꯥꯏꯖꯔꯦ ꯃꯄꯨꯗꯨꯗ ꯑꯩꯈꯣꯏꯗꯪ ꯁꯥꯟꯅꯖꯔꯒꯦ ꯑꯁꯤꯇꯪ ꯌꯥꯕꯤꯔꯣꯅ ꯌꯥꯍꯜꯂꯦ ꯑꯗꯨꯒ ꯁꯥꯟꯅꯩꯅꯦ ꯏꯂꯚꯦꯟ ꯇꯨꯌꯦꯜꯞ ꯁꯥꯟꯅꯩꯅꯦ ꯌꯦꯡꯉꯣꯗꯅ
ꯑꯗꯨꯗꯤ ꯍꯦꯟꯃꯟꯒ꯭ꯔꯦꯍꯦ
ꯌꯨꯝ ꯍꯜꯂꯛꯄꯗꯗꯤ ꯑꯁ ꯄꯨꯡ ꯑꯥ ꯇꯥꯔꯦ
ꯎꯝ
ꯏꯁ ꯋꯤꯟꯇꯔꯅꯦꯕ ꯋꯤꯟꯇꯔꯗꯅꯦ ꯑꯗꯨ ꯃꯇꯝꯗꯣ ꯑꯁ ꯏꯪꯒ ꯏꯪꯕꯅꯦꯀꯣ ꯎꯝ
ꯎꯝ
ꯑꯣꯏꯕꯅꯤꯍꯦ
ꯎꯝ ꯍꯜꯂꯛꯄꯗ ꯏꯔꯨꯖꯅꯤꯡꯉꯝꯃꯔꯣꯏꯅꯦ ꯋꯤꯟꯇꯔꯒ
ꯑꯩꯁ ꯏꯁꯤꯡ ꯑꯁꯥꯕ ꯈꯔ ꯏꯁꯤꯡ ꯑꯁꯥꯕꯗ ꯇꯧꯔꯒ ꯍꯥꯞ ꯕꯥꯠ ꯇꯧꯔꯥ ꯇꯣꯛꯑꯦ ꯑꯗꯨꯝ
ꯎꯝ ꯎꯝ
ꯎꯝ
ꯅꯛ ꯅꯣꯏꯗꯦ
ꯄꯨꯡ ꯇꯦꯟ ꯏꯂꯚꯦꯟ ꯑꯗꯨꯋꯥꯏꯗ ꯂꯥꯛꯑꯅꯤ ꯅꯣꯏꯒꯤꯗꯤ
ꯑꯩꯈꯣꯏꯗꯤ ꯑꯩꯠ ꯊꯥꯔꯇꯤ ꯑꯗꯨꯋꯥꯏꯗ ꯆꯥꯗꯣꯏꯅꯤ
ꯂꯣꯏꯔꯕꯣ ꯊꯣꯡꯕ
ꯂꯣꯏ ꯍꯧꯖꯤꯛꯇꯤ ꯂꯣꯏ ꯈꯔꯥ ꯋꯥꯠꯂꯤ ꯍꯥꯏ ꯋꯥꯠꯂꯝꯗꯣ ꯃꯥꯜꯂꯦ
ꯀꯅꯥꯅ ꯊꯣꯡꯉꯤꯅꯣ
ꯑꯥ ꯑꯩꯈꯣꯏꯒꯤ ꯍꯣꯁꯇꯦꯜꯗ ꯂꯩꯕꯅꯦꯕꯀꯣ ꯑꯩꯈꯣꯏꯗꯤ ꯑꯗꯨ ꯑꯣ ꯍꯣꯁꯇꯦꯜꯒꯤ ꯃꯦꯁꯀꯤ ꯆꯥꯔꯦ ꯋꯥꯔꯗꯦꯟ ꯑꯈꯣꯏ ꯋꯥꯔꯗꯦꯟꯗꯤ ꯇꯣꯡꯗꯦ
ꯉꯁꯤꯗꯤ ꯁꯟꯗꯦꯅꯤꯅ ꯑꯍꯥꯎꯕ ꯊꯣꯡꯕ꯭ꯔꯣ ꯀꯩꯅꯣ
ꯑꯁ ꯑꯌꯨꯛꯇꯗꯤ ꯑꯍꯥꯎꯕ ꯆꯥꯗꯦ ꯅꯨꯡꯗꯥꯡꯗ ꯌꯦꯟ ꯄꯤ ꯄꯤꯕ
ꯅꯨꯡꯗꯥꯡꯗ ꯑꯣꯏꯅ ꯆꯥꯊꯗꯣꯔꯦ ꯑꯗꯨꯗꯤ
ꯎꯝ ꯅꯨꯡꯗꯥꯡ ꯑꯣꯏꯅ ꯆꯥꯔꯤ
ꯅ ꯊꯣꯡꯖꯥꯗꯣꯏꯔꯣ
ꯊꯣꯡꯗꯦ ꯊꯣꯡꯉꯣꯏꯗ ꯑꯩꯈꯣꯏ ꯑꯩꯈꯣꯏ ꯃꯥ ꯍꯣꯏꯅꯥ ꯊꯣꯡꯗꯣꯏꯅꯤ
ꯑꯣ ꯑꯣ
ꯉꯁꯤꯗꯤ ꯑꯩꯈꯣꯏ ꯃꯥꯍꯣꯏ ꯆꯠꯂꯣꯏꯕ ꯁꯟꯗꯦꯅꯤꯅꯥ
ꯎꯝ
ꯃꯣꯏꯟ ꯊꯣꯡꯗꯣꯏꯅꯤ
ꯅꯨꯡꯊꯤꯟꯗꯥꯁꯨ ꯕꯣꯜ ꯂꯩꯔꯗꯤ ꯐꯒꯗꯕꯅꯤꯀꯣ
ꯃꯥꯅꯤ ꯅꯨꯡꯊꯤꯟꯁꯤ ꯂꯩꯔꯗꯤ ꯐꯗꯧꯕꯅꯤ ꯅꯨꯡꯊꯤꯟꯗꯤ ꯂꯩꯇꯦꯅꯦ
ꯑꯗꯨꯅꯦ ꯑꯗꯨꯗꯤ ꯃꯤ ꯃꯇꯝ ꯆꯥꯅꯗ꯭ꯔꯕ ꯑꯗꯨꯃꯛ
ꯑꯁ ꯑꯗꯨꯅꯦ ꯇꯥꯏꯃꯤꯡ ꯇꯨꯝꯕꯩ ꯃꯇꯝꯗꯤ ꯑꯁ ꯅꯨꯡꯗꯤ ꯅꯨꯡꯉꯥꯏꯇ꯭ꯔꯦ ꯍꯥꯏꯗꯤ
ꯎꯝ
ꯑꯍꯤꯡ ꯑꯍꯤꯡꯗ ꯌꯦꯡꯕꯅꯤꯅꯀꯣ ꯏꯁꯥꯗꯤ ꯀꯥꯏꯗ ꯌꯥꯗ꯭ꯔꯦꯕ ꯑꯝꯇ
ꯍꯣꯏ ꯍꯣꯏ ꯅꯨꯡꯇꯤꯟꯗ ꯐ꯭ꯔꯦꯁ ꯁꯨꯑꯣꯏ ꯑꯣꯏꯗ꯭ꯔꯦꯕ ꯍꯥꯏꯕꯗꯤ ꯀꯣꯛ ꯆꯤꯛꯄ ꯑꯗꯨ
ꯑꯌꯨꯛꯇ ꯁꯚꯦꯟ ꯊꯥꯔꯇꯤ ꯑꯩꯠ ꯊꯥꯔꯇꯤ ꯑꯗꯥꯏꯗ ꯂꯩꯕꯗꯨꯕꯨꯗꯤ ꯌꯥꯏꯀꯣ ꯌꯦꯡꯕ ꯀꯩꯝ ꯇꯧꯗꯦ ꯑꯗꯨꯒ ꯑꯍꯤꯡꯒꯤꯖꯤꯗꯤ ꯀꯥꯏꯗꯩ ꯑꯁ ꯏꯁꯥꯗꯤ ꯌꯥꯗ꯭ꯔꯦ
ꯑꯗꯨꯅꯤ ꯑꯦꯁꯤꯌꯥꯟ ꯀꯟꯇ꯭ꯔꯤꯅ ꯍꯣꯁ ꯇꯧꯔꯗꯤ ꯐꯒꯗꯕꯅꯤ
ꯃꯥꯅꯤ ꯃꯥꯅꯤ ꯑꯦꯁꯤꯌꯟꯗꯣ ꯇꯧꯔꯗꯤ ꯏꯁ ꯉꯥꯏꯒꯗꯕꯅꯤꯍꯦ
ꯎꯝ
ꯇꯥꯏꯃꯤꯡꯗꯣ ꯑꯗꯨ ꯑꯣꯏ ꯇꯔꯗꯤ ꯑꯩꯈꯣꯏꯖꯨ ꯅꯨꯡꯉꯥꯏꯕꯗꯤ ꯌꯦꯡ ꯐꯪꯉꯅꯤ ꯀꯩꯝ ꯇꯧꯔꯔꯣꯏꯕ ꯇꯥꯏꯃꯤꯡꯖꯤ ꯑꯩꯈꯣꯏꯅ ꯑꯦꯁꯤꯌꯥꯟ ꯂꯣꯝꯗ ꯂꯩꯔꯨꯕꯩ ꯁꯣꯏꯕꯅꯤ ꯌꯨꯔꯣꯞꯇ ꯄꯣꯛꯑꯝꯕꯗꯤ ꯀꯩꯝ
ꯍꯣꯏ ꯃꯣꯏꯅ ꯁꯤꯟꯕꯗꯤ ꯌꯨꯔꯞ ꯉꯥꯛꯇ
ꯃꯥꯅꯦ ꯃꯥꯅꯦ ꯃꯥꯅꯤ ꯌꯨꯔꯣꯞꯇ ꯉꯥꯛꯇꯅꯤ
ꯎꯝ
ꯅꯣꯏ ꯀꯩ ꯏꯟꯖꯥꯡ ꯆꯥꯗꯣꯏꯅꯣ ꯍꯣꯔꯦꯟ
ꯈꯪꯗꯤꯌꯦ ꯀꯔꯤ ꯊꯣꯡꯗꯣꯏꯅꯣ ꯈꯪꯗꯤꯌꯦ ꯑꯩ ꯑꯗꯨꯗꯤ ꯇꯨꯝꯕ ꯍꯧꯒꯠꯇ꯭ꯔꯤꯕꯅꯤꯅ ꯈꯪꯗꯦ ꯀꯩꯝꯇ
ꯎꯝ
ꯅꯪꯒ ꯑꯁꯤ ꯁꯥꯟꯅꯕꯁꯤ ꯂꯣꯏꯔꯒ ꯍꯧꯒꯠꯂꯗꯕꯅꯤ
ꯑꯝ
ꯉꯔꯥꯡ ꯄꯨꯡ ꯀꯌꯥꯗ ꯇꯨꯝꯃꯤ
ꯏꯁ ꯕꯣꯜ ꯂꯣꯏ ꯅꯣꯡꯉꯥꯜꯂꯦꯗ ꯇꯨꯝꯕꯗ ꯄꯨꯡ ꯃꯉꯥ ꯃꯉꯥ ꯍꯦꯜꯂꯝꯃꯅꯤ ꯎꯝ
ꯑꯁ ꯑꯗꯨꯗꯤ ꯃꯉꯥꯗꯒꯤ ꯇꯨꯝꯃꯒ ꯄꯨꯡ ꯁꯚꯦꯟ ꯊꯥꯔꯇꯤ ꯑꯗꯥꯏꯗ ꯍꯧꯕ꯭ꯔꯥ
ꯑꯥ ꯃꯤꯀꯞ ꯊꯣꯛꯑꯦ ꯑꯗꯥꯏꯗ
ꯎꯝ
ꯍ
ꯑꯗꯨꯗꯤ ꯄꯨꯡ ꯑꯅꯤꯒꯨꯝꯕ ꯈꯛꯇ ꯇꯨꯝꯃꯤꯅꯤꯀꯣ
ꯎꯝ ꯁꯣꯔꯦꯟ ꯉꯍꯥꯛꯇꯪ ꯂꯩꯔ ꯅꯨꯡꯗꯤꯟꯗ ꯑꯃꯨꯛ ꯇꯨꯝꯗꯣꯏꯅꯤꯗ ꯅꯠꯇ꯭ꯔꯗꯤ ꯌꯥꯔꯣꯏ
ꯑꯍ ꯅꯨꯡꯗꯤꯟꯗ ꯇꯨꯝꯗ꯭ꯔꯗꯤ ꯌꯥꯔꯔꯣꯏ ꯍꯥꯏꯕꯗꯤ ꯀꯣꯛ ꯆꯤꯛꯑꯅꯦꯕ
ꯎꯝ
ꯁꯟꯗꯦ ꯅꯠꯇꯕ ꯑꯇꯣꯞꯄ ꯅꯨꯃꯤꯠꯇꯗꯤ ꯀꯔꯤ ꯇꯧꯔꯒ ꯃꯇꯝ ꯂꯦꯟꯒꯦ
ꯃꯇꯝ ꯂꯦꯟꯕꯁꯤ ꯑꯩꯒꯤ ꯔꯨꯝꯒꯨꯝꯕ ꯁꯦꯡꯕ ꯑꯗꯒꯤ ꯐꯤꯒꯨꯝꯕ ꯁꯨꯕ ꯑꯗꯨꯃꯥꯏꯅ ꯇꯧꯔꯒ ꯂꯦꯜꯂꯦ
ꯎꯝ ꯌꯨꯝꯗ ꯂꯩꯔꯗꯤ ꯍꯣꯏ ꯑꯗꯨꯝ
ꯎꯝ
ꯑꯥ ꯊꯕꯛ ꯃꯆꯥ ꯃꯆꯥ ꯑꯗꯨꯝ ꯂꯩꯕꯗꯣ
ꯎꯝ
ꯍꯣꯁꯇꯦꯜꯗ ꯂꯩꯕꯅꯤꯅ ꯑꯩꯈꯣꯏꯗꯤ ꯁꯨꯇꯤ ꯂꯩꯔꯗꯤꯀꯣ ꯑꯥ ꯐꯤ ꯁꯨꯕꯒꯨꯝꯕ ꯅꯠ ꯇꯅ ꯑꯇꯩ ꯀꯔꯤꯝ ꯇꯧꯅꯤꯡꯉꯥꯏ ꯂꯩꯇꯦꯕ
ꯌꯨꯝ ꯂꯩꯕꯅ ꯍꯦꯟꯅ ꯅꯨꯡꯉꯥꯏꯔꯝꯅꯤꯗ ꯍꯣꯁꯇꯦꯜ ꯂꯩꯕꯨꯗꯤ
ꯎꯝ ꯍꯣꯏ ꯌꯨꯝꯅ ꯅꯨꯡꯉꯥꯏ
ꯅꯪ ꯍꯣꯔꯦꯟꯗꯤ ꯕꯣꯜ ꯌꯦꯡꯉꯣꯏꯗ꯭ꯔ
ꯍꯣꯔꯦꯟꯁꯨ ꯉꯝꯗꯧ ꯃꯥꯟꯗ꯭ꯔꯦꯅꯦ ꯄꯨꯡ ꯑꯃ ꯃꯈꯥꯏ ꯍꯥꯏꯁꯦ ꯑꯩ ꯍꯦꯛꯇ ꯉꯝꯗꯦꯕ ꯕꯥꯔꯣꯕꯨ ꯇꯥꯈꯔꯗꯤ
ꯎꯝ ꯅꯨꯡꯗꯤ ꯅꯨꯡꯉꯥꯏꯗꯣꯏꯅꯦ ꯍꯣꯔꯦꯟ
ꯑꯧ ꯅꯣꯔꯋꯦꯒ ꯀꯅꯥꯕ
ꯕ꯭ꯔꯖꯤꯜꯒ
ꯑꯗꯨꯅꯤ ꯐꯖꯒꯅꯤ ꯑꯗꯨꯗꯤ
ꯃꯦꯠꯁ ꯐꯖꯅꯤ
ꯎꯝ ꯍꯧꯖꯤꯛ ꯐ꯭ꯔꯥꯟꯁꯇꯤ ꯀ꯭ꯋꯥꯇꯔ ꯆꯪꯈ꯭ꯔꯦꯅꯦꯀꯣ
ꯑꯥ ꯀ꯭ꯋꯥꯇꯔ ꯆꯪꯉꯦ ꯃꯣꯔꯣꯀꯣꯒ ꯇꯥꯔꯦ
ꯃꯣꯔꯣꯀꯣꯁꯨ ꯑꯗꯨꯝ ꯐꯖꯔꯝꯒꯅꯤ
ꯐꯖꯩ ꯐꯖꯩ ꯃꯣꯔꯣꯀꯣꯁꯨꯨ ꯑꯗꯨꯝ ꯁꯥꯅꯩꯕ ꯃꯣꯏꯁꯨ ꯌꯥꯝ ꯌꯥꯡꯉꯦ ꯕꯣꯜꯗꯨꯁꯨ
ꯑꯥ ꯑꯗꯨꯒ ꯄꯣꯔꯇꯨꯒꯜꯒ ꯀꯅꯥ ꯏꯁꯄꯦꯟꯀꯣ ꯑꯗꯨꯅ ꯀꯔꯝ ꯀꯥꯟꯗꯅꯣ
ꯍꯌꯦꯡ ꯍꯌꯦꯡꯒꯤ ꯅꯣꯡꯉꯥꯜꯂꯝꯗꯥꯏꯗ ꯀꯩꯅꯣꯝ ꯑꯣꯏꯕꯅꯦ ꯑꯗꯣ
ꯑꯥ
ꯑꯗꯨꯁꯨ ꯅꯨꯡꯉꯥꯏꯅꯤ
ꯍꯟꯗꯛꯇꯤ ꯄꯣꯔꯇꯨꯒꯜꯁꯦ ꯀ꯭ꯋꯥꯇꯔ ꯆꯪꯗꯣꯏꯖꯥꯠꯂ
ꯈꯪꯗꯦ ꯑꯗꯨꯗꯤ
ꯆꯥꯟꯁ ꯂꯩꯗꯤ ꯂꯩꯔꯝ ꯂꯩꯕ ꯃꯥꯜꯂꯦꯀꯣ
ꯍꯌꯦꯡ ꯏꯁꯄꯦꯟꯒ ꯁꯥꯟꯅꯕꯗ ꯈꯪꯒꯅꯤ ꯀꯥꯔꯗꯤ ꯆꯪꯉꯅꯤ ꯀꯥꯗ꯭ꯔꯗꯤ ꯎꯄꯥꯏ ꯂꯩꯇꯔꯦ
ꯏꯁꯄꯦꯟꯅ ꯍꯦꯟꯅ ꯐꯖꯕꯔ ꯅꯪꯒꯤ ꯃꯣꯠꯇ
ꯏꯁꯄꯦꯟꯁꯨ ꯑꯗꯨꯝ ꯐꯖꯩ ꯄꯣꯔꯇꯨꯒꯜꯁꯨ ꯐꯖꯩ ꯑꯗꯣ ꯈꯪꯗꯦ ꯑꯗꯨꯝ ꯑꯗꯨꯝ ꯐꯖꯩꯗ
ꯎꯝ